ꯍꯜꯂꯣ ꯇꯥꯏꯌꯦ ꯂꯧꯁꯥꯕꯤ ꯇꯥꯕ꯭ꯔꯣ
ꯑꯥꯎ
ꯅꯨꯨꯡꯁꯤꯠ ꯌꯥꯝ ꯁꯤꯠꯂꯦꯍꯦ ꯅꯨꯡꯁꯤꯠ ꯌꯥꯝ ꯁꯤꯠꯂꯦꯍꯦ ꯃꯔꯥꯡ ꯀꯥꯏꯔꯦꯍꯦ
ꯐꯦꯟ ꯊꯥꯕꯩꯅꯦ
ꯑꯣ ꯑꯁ ꯅꯨꯡꯉꯥꯏꯅ ꯐꯝꯃꯤꯅꯦ
ꯎꯝ ꯁꯥꯕ ꯑ ꯌꯥꯝ ꯁꯥꯏꯌꯦ
ꯑꯣ
ꯀꯩꯗꯧꯔꯝꯃꯤꯅꯣ ꯆꯥꯛꯄꯣ ꯋꯥꯠꯂꯤꯌꯦ ꯆꯥꯛꯇꯤ
ꯅꯠꯇꯦ ꯑꯩꯅ ꯍꯥꯏꯗꯤ ꯅꯨꯡꯁꯥ ꯌꯥꯝ ꯊꯣꯛꯂꯛꯄ ꯅꯨꯡꯁꯥ ꯊꯣꯛꯂꯛꯄ꯭ꯔꯕ
ꯑꯦ ꯅꯣꯡ ꯁꯥꯗꯕꯤꯗꯀꯣ ꯁꯥꯕ ꯆꯨꯞꯄꯗꯨ
ꯑꯣ ꯍꯤꯃ꯭ꯌꯨꯗꯤꯇꯤ ꯂꯦꯚꯦꯜꯁꯤ ꯋꯥꯡꯕꯒꯤ ꯑꯣꯏꯔꯝꯅꯤ
ꯑ
ꯀꯔꯤ
ꯍꯤꯃꯤꯗꯤꯇꯤꯁꯦ ꯋꯥꯡ ꯋꯥꯡ ꯒꯤ ꯑꯣꯏꯔꯝꯒꯅꯦꯕ ꯁꯥꯕꯗꯣ
ꯀꯔꯤ ꯅꯪꯅ ꯀꯔꯤ ꯍꯪꯕ ꯕꯤ ꯄꯤ ꯋꯥꯡꯉꯤ ꯍꯥꯏꯕ꯭ꯔꯣ
ꯍ꯭ꯌꯨꯃꯤꯗꯤꯇꯤ ꯍ꯭ꯌꯨꯃꯤꯠ ꯍ꯭ꯌꯨꯃꯤꯠ ꯂꯦꯚꯦꯜꯁꯦ ꯑꯥ ꯑꯗꯨꯒꯤ ꯑꯣꯏꯔꯝꯒꯅꯤ ꯑꯩꯗꯤ ꯏꯁꯥ ꯌꯥꯝ ꯁꯥꯕ ꯑꯣꯏꯗꯦꯗ ꯑꯩꯈꯣꯏꯗꯗꯤ
ꯎꯝ ꯅꯣꯡꯗꯣ ꯃꯔꯛ ꯃꯔꯛꯇ ꯅꯣꯡ ꯁꯥꯕ ꯊꯣꯛꯂꯛꯄ ꯑꯃꯨꯀ ꯃꯝꯂꯛꯄ ꯑꯗꯨꯃꯥꯏꯅ ꯇꯧꯕꯀꯣ
ꯎꯝ ꯅꯣꯏꯔꯣꯝꯗꯁꯦ ꯅꯣꯡꯁꯦ ꯌꯥꯝꯅ ꯆꯨꯗꯕ ꯃꯥꯜꯂꯤꯀꯣ
ꯅꯣꯡꯁꯤ ꯆꯨꯗꯅꯦ ꯍꯞꯇꯥ ꯑꯃ ꯑꯗꯨ ꯉꯁꯥꯏ ꯑꯌꯨꯛ ꯉꯟꯇꯥꯗꯣ
ꯎꯝ
ꯆꯨꯒꯦ ꯆꯨꯒꯦ ꯇꯧ ꯀꯩꯅꯣ ꯈꯖꯤꯛ ꯈꯖꯤꯛ ꯇꯥꯔꯝꯂꯒ ꯑꯃꯨꯛꯀ ꯆꯨꯗ꯭ꯔꯦ
ꯑꯣ ꯁꯤꯗꯗꯤ ꯉꯔꯥꯡ ꯅꯨꯡꯗꯥꯡꯁꯨ ꯐꯖꯅ ꯍꯥꯏꯊꯔꯦ ꯌꯥꯝꯅ ꯆꯨꯋꯦ ꯑꯗꯨꯁꯨ ꯑꯌꯨꯛꯇꯁꯨ ꯑꯃꯨꯛ ꯆꯨꯑꯦ
ꯎꯝ
ꯆꯤꯡꯗꯗꯤ ꯌꯥꯝ ꯍꯟꯗꯛꯁꯦ ꯆꯤꯡꯗꯗꯤ ꯌꯥꯝ ꯆꯨꯕ ꯃꯥꯜꯂꯦ
ꯎꯝ
ꯁꯤ ꯇꯝꯄꯥꯛꯇꯅ ꯌꯥꯝꯅ ꯆꯨꯗꯕ ꯍꯥ
ꯔꯦꯅꯤ ꯁꯤꯖꯟ ꯂꯥꯛꯄꯒꯤ ꯑꯣꯏꯔꯝꯅꯤꯅꯦ
ꯃꯥꯅꯦ ꯃꯥꯅꯦ ꯆꯨꯝꯃꯦ ꯑꯍꯟꯁꯤꯡꯅ ꯍꯥꯏꯕꯁꯤ ꯌꯥꯝ ꯆꯨꯝꯃꯦ
ꯎꯝ ꯑꯗꯨ ꯑꯩꯈꯣꯏꯗꯤ ꯔꯦꯅꯤ ꯁꯤꯖꯟ ꯂꯥꯛꯑꯦꯗꯅ ꯁꯤꯗ ꯀꯪꯂꯒ ꯂꯩꯔꯦ ꯂꯩꯕꯥꯛ
ꯑꯥ ꯅꯣꯏꯗꯗꯤ ꯀꯩꯅꯣ ꯇꯧꯕ ꯃꯥꯜꯂꯦ ꯏꯁꯤꯡꯁꯤ ꯃꯔꯥꯡ ꯀꯥꯏꯗ ꯃꯥꯜꯂꯦ ꯅꯣꯡꯁꯤ ꯃꯔꯥꯡ ꯀꯥꯏꯗ ꯃꯥꯜꯂꯦ
ꯎꯝ ꯕꯣꯔꯁꯦ
ꯏꯁꯤꯡ ꯏꯁꯤꯡ ꯈꯔ ꯋꯥꯠꯄ꯭ꯔꯥ ꯑꯦ ꯏꯁꯤꯡ ꯈꯔ ꯋꯥꯕ꯭ꯔꯥ
ꯏꯁꯤꯡꯕꯨꯗꯤ ꯇꯨꯔꯦꯟ ꯑꯗꯨꯝ ꯂꯩꯌꯦ
ꯑꯣ
ꯌꯥꯎꯑꯣ ꯌꯥꯎꯀꯨꯠ ꯇꯝꯃꯨꯅꯦ ꯀꯅꯥꯔ
ꯏꯁꯤꯡ ꯅꯨꯡꯉꯥꯏꯕ꯭ꯔꯕ
ꯏꯁꯤꯡꯗꯤ ꯅꯨꯡꯉꯥꯏꯌꯦ ꯑꯗꯨꯝ ꯇꯨꯔꯦꯟ ꯃꯅꯥꯛꯇꯀꯣ
ꯑꯥ
ꯑꯗꯨꯝ ꯂꯥꯛꯑꯦꯕ
ꯑꯣ ꯇꯨꯔꯦꯟꯁꯦ ꯀꯔꯝ ꯆꯦꯟꯕꯁꯦ ꯁꯦꯡꯕ꯭ꯔꯥ ꯅꯨꯡꯉꯥꯏꯕ꯭ꯔꯥ ꯇꯨꯔꯦꯟꯁꯦ
ꯎꯝ ꯀꯔꯝꯃꯥꯏꯅ ꯍꯥꯏꯁꯤꯔ ꯍꯧꯖꯤꯛ ꯃꯇꯝꯗꯤꯀꯣ ꯅꯣꯡꯖꯨ ꯊꯥꯅꯤꯅ ꯑꯗꯨꯝ ꯁꯦꯡꯗꯦ ꯈꯔ ꯉꯥꯎꯔꯤ ꯉꯥꯎꯔꯤ ꯇꯧꯔꯒ ꯃꯔꯛ ꯃꯔꯛꯇ ꯅꯣꯡꯖꯆꯨꯔꯗꯤ ꯉꯥꯡꯁꯥꯛ ꯉꯥꯡꯕ ꯎꯝ
ꯑꯩꯁꯦ ꯄꯂꯦꯜ ꯔꯣꯝꯗꯗꯤ ꯆꯠꯇꯤ ꯆꯠꯇ꯭ꯔꯤ
ꯃꯥꯅꯦ ꯅꯨꯡꯉꯥꯏꯕꯅꯦꯗ ꯑꯁꯤꯗꯁꯨ ꯅꯨꯄꯥꯅꯤꯅ ꯄꯪꯀꯣꯏꯗ ꯀꯣꯏꯌꯨꯅ ꯁꯤꯗꯗꯤ ꯀꯤꯅꯉꯥꯏꯁꯨ ꯂꯩꯇꯦ
ꯎꯝ ꯅꯨꯡꯉꯥꯏ ꯍꯥꯏꯕꯒꯨꯝ ꯇꯧꯋꯦ ꯑꯩꯗꯤ ꯆꯠꯇ꯭ꯔꯤ
ꯄꯥꯈꯪꯒꯤꯅ ꯄꯨꯡ ꯀꯣꯏ ꯀꯣꯏꯌꯣ
ꯀꯣꯏꯅꯤꯡꯉꯥꯏꯁꯤ ꯃꯤ ꯈꯪꯅꯕ ꯂꯩꯇꯕꯅꯤꯅ ꯆꯠꯄ ꯐꯪꯗ꯭ꯔꯦ ꯍꯥꯏꯁꯤꯅꯤ
ꯈꯪꯅꯕ ꯀꯔꯤ ꯑꯗꯨ ꯂꯨꯕ꯭ꯔꯅꯤ ꯒꯥꯔꯤ ꯒꯥꯔꯤ ꯂꯩꯕ꯭ꯔꯣ ꯒꯥꯔꯤ
ꯒꯥꯔꯤ ꯂꯩꯔꯁꯨ ꯈꯪꯅ ꯈꯪꯅꯕ ꯂꯩꯇ꯭ꯔꯗꯤ ꯀꯗꯥꯏ ꯀꯔꯤ
ꯎꯝ ꯑꯩꯈꯣꯏ ꯈꯪꯉꯤꯁꯤꯗꯤ
ꯅꯣꯡꯃ ꯂꯥꯛꯄ ꯇꯥꯔꯦ ꯑꯗꯨꯗꯤ ꯀꯔꯤ ꯀꯔꯤ ꯀꯣꯏꯕ ꯖꯒꯥꯁꯦ ꯂꯩꯕ꯭ꯔꯥ ꯄꯥꯛꯀꯨꯝꯕ
ꯄꯥꯛ ꯀꯨꯝꯕꯗꯤ ꯂꯩꯇꯦ ꯗꯥꯝ ꯒꯥꯔꯗꯦꯟ ꯑꯦ ꯄꯥꯛ ꯄꯥꯛ ꯒꯥꯔꯗꯦꯟꯕꯨꯗꯤ ꯂꯩꯌꯦ ꯑꯗꯣ
ꯐꯖꯕ ꯂꯩꯕ ꯕ꯭ꯔꯣ
ꯌꯥꯝ ꯐꯖꯕꯗꯤ ꯑꯣꯏꯗꯦꯗ ꯁꯤꯔꯣꯝꯗꯗꯤ
ꯎꯝ
ꯑ ꯒꯔꯗꯦꯟꯕꯨꯗꯤ ꯈꯔ ꯐꯖꯩꯌꯦ ꯑꯗꯨ ꯃꯃꯤꯡ ꯄꯟꯕꯤꯔꯗꯤ ꯈꯪꯂꯝꯃꯤ ꯅꯪ ꯑꯗꯨ ꯒꯥꯔꯗꯦꯟꯗꯣ
ꯎꯝ ꯌꯥꯏꯌꯦ ꯅꯣꯡꯃ ꯑꯃꯨꯛ ꯂꯥꯛꯄ ꯇꯥꯔꯦ
ꯎꯝ
ꯌꯥꯏꯗꯅ
ꯌꯥꯏꯌꯦ
ꯎꯝ
ꯑꯗꯨ
ꯑꯗꯣ ꯉꯁꯥꯏꯒꯤ ꯋꯥꯔꯤꯗꯣ ꯑꯃꯨꯛ ꯍꯧꯔꯁꯦ
ꯀꯔꯤ ꯋꯥꯔꯤꯅꯣ
ꯏꯁ ꯉꯔꯤ ꯋꯥꯔꯤ ꯋꯥꯔꯤ ꯍꯧꯔꯁꯤꯔꯥ ꯍꯥꯏꯔꯒ ꯑꯃꯨꯛ ꯇꯠꯈꯤꯕꯗꯣ
ꯍꯣꯏ ꯀꯔꯤ ꯀꯔꯤ ꯋꯥꯔꯤ ꯂꯩꯇꯦꯗ ꯑꯗꯨ ꯋꯥꯔꯤꯕꯨ ꯊꯦꯡꯅꯔꯒ ꯅꯨꯡꯁꯤꯅꯔꯒꯗꯤ ꯑꯉꯥꯡ ꯑꯣꯏꯕꯅꯤꯅꯀꯣ
ꯎꯝ
ꯑꯗꯨꯝ ꯀꯔꯤ ꯍꯥꯏꯁꯤꯔ ꯑꯍꯥꯟꯕ ꯊꯦꯡꯅꯕꯅꯤꯅ ꯑꯗꯨꯝ
ꯀꯃꯥꯏꯅ ꯀꯃꯥꯏꯅ ꯊꯦꯡꯅꯔꯒ ꯀꯃꯥꯏꯅ ꯅꯨꯡꯁꯤꯅꯔꯤꯅꯣ
ꯎꯝ ꯀꯔꯤ ꯑꯩ ꯅꯨꯄꯥꯁꯨ ꯊꯕꯛ ꯇꯧꯕꯅꯦꯕ ꯑꯥꯎꯠꯁꯥꯏꯠꯇꯀꯣ ꯑꯍꯥꯟꯕꯗꯤ ꯑꯩꯁꯨ ꯑꯩꯗꯤ ꯀꯨꯏꯔꯦꯕ ꯇꯧꯕꯗꯣ
ꯎꯝ
ꯑꯗꯣ ꯃꯥꯗꯤ ꯆꯍꯤ ꯑꯍꯨꯝ ꯑꯩꯅ ꯆꯍꯤ ꯑ ꯍꯨꯝ ꯒꯨꯝ ꯇꯧꯔꯀꯥꯟꯗ ꯃꯥ ꯂꯥꯛꯄꯀꯣ
ꯎꯝ
ꯗꯝ ꯃꯁꯤꯅꯔꯦ ꯃꯥꯅ ꯃꯥ ꯑꯃꯥꯁꯨ ꯁꯨ ꯄꯤꯖꯤꯗ ꯂꯩꯌꯦ ꯑꯩꯁꯨ ꯄꯤ ꯖꯗ ꯂꯩꯌꯦ ꯄꯤ ꯖꯤ ꯑꯩꯈꯣꯏꯒꯤ ꯊꯕꯛ ꯇꯧꯐꯝꯒꯤ ꯃꯣꯏꯒꯤ ꯇꯣꯉꯥꯟ ꯇꯣꯉꯥꯟ ꯄꯤꯕ ꯂꯩꯐꯝ ꯅꯨꯄꯥꯒꯤꯗ ꯅꯨꯄꯥꯒꯤꯁꯨ ꯅꯨꯄꯤꯒꯤꯁꯨ ꯨꯌꯨꯝ ꯅꯨꯡꯁꯤ ꯅꯥꯔꯤ ꯀꯩꯗꯧꯔꯒꯦ ꯀꯃꯥꯏꯅ ꯍꯥꯏꯅꯤ ꯑꯩ ꯀꯔꯤ ꯍꯥꯏꯁꯤꯔ ꯃꯥꯒꯤ ꯃꯅꯥꯎꯅꯨꯄꯤꯗꯣ
ꯎꯝ
ꯑꯩꯒ ꯊꯕꯛ ꯄꯨꯟꯅ ꯁꯨꯃꯤꯟꯅꯕ ꯂꯩ ꯑꯗꯨꯝ ꯏꯕꯥꯅꯤꯁꯦ ꯑꯗꯨꯝ ꯆꯠꯃꯤꯟꯅꯕꯀꯣ
ꯑꯣ
ꯑꯗꯨ ꯃꯥꯅ ꯁꯦꯝꯕꯤꯕꯅꯦꯕ ꯑꯗ ꯂꯩꯁꯦ ꯑꯗ ꯃꯅꯥꯎꯅꯨꯄꯤ ꯍꯥꯏꯗꯤ ꯃꯥ ꯍꯦꯛ ꯄꯣꯛꯃꯤꯟꯅꯕ ꯅꯠꯇꯕ
ꯑꯣ
ꯃꯣꯏꯒꯤ ꯂꯩꯀꯥꯏꯒꯤ ꯑꯗꯨꯝ ꯁꯥꯒꯩ ꯁꯃꯥꯟꯅꯕꯀꯣ
ꯎꯝ
ꯎꯝ
ꯏꯁ
ꯀꯔꯤꯅ ꯏꯁ ꯏꯁ
ꯌꯥꯝ ꯉꯟꯇꯥꯅ ꯉꯟꯇꯥꯅ ꯍꯣꯡ ꯌꯥꯝ ꯉꯟꯇꯥꯅ ꯍꯣꯡꯉꯝꯃꯤꯅꯦ
ꯀꯔꯤꯕꯥ
ꯃꯌꯥꯝ ꯑꯉꯥꯡ ꯑꯣꯏꯔꯤꯉꯩꯗ ꯂꯨꯍꯣꯡꯉꯝꯃꯦꯕ ꯅꯪꯗꯤ
ꯀꯔꯤ ꯍꯥꯏꯅꯣꯁꯦ ꯃꯆꯦꯠ ꯃꯆꯦꯠ ꯇꯥꯏ
ꯌꯥꯝ ꯉꯟꯇꯥꯅ ꯑꯩ ꯑꯉꯥꯡ ꯑꯣꯏꯔꯤꯛꯑꯦ ꯑꯉꯥꯡ ꯑꯣꯏꯔꯤꯀꯥꯟꯗꯅ ꯑꯗꯨꯝ ꯂꯨꯍꯣꯡꯉꯝꯃꯦꯕ ꯅꯪꯗꯤ
ꯑꯣ
ꯃꯤ ꯑꯇꯩꯗꯤ ꯑ ꯄꯟꯖꯥꯕꯗꯁꯦ ꯃꯤꯁꯦ ꯀꯅꯥ ꯈꯪꯅꯔꯒ ꯅꯪ ꯅꯪ ꯀꯅꯥ ꯀꯃꯥꯏꯅ ꯆꯠꯂꯤꯅꯣ ꯎꯝ
ꯑꯩꯒꯤ ꯍꯦꯛ ꯏꯆꯦ ꯄꯣꯛꯃꯤꯟꯅꯕ ꯃꯥꯗꯣ ꯑꯥꯎꯠꯁꯥꯏꯗꯠꯇ ꯊꯕꯛ ꯇꯧꯔꯝꯃꯦꯕꯀꯣ ꯑꯗꯣ ꯃꯥꯥꯟꯅ ꯀꯧꯖꯤꯜꯂꯒ ꯑꯗꯨꯝ ꯂꯥꯛꯔꯒ ꯁꯨꯕ
ꯅꯝꯕꯥꯅꯤꯒꯤ ꯄꯟꯊꯨꯡ ꯌꯧꯅꯕ ꯍꯥꯏ ꯀꯧ ꯀꯧꯔꯛꯄ ꯆꯞ ꯃꯥꯟꯅꯔꯦꯅꯦ
ꯌꯥꯎꯅꯉꯥꯏ ꯀꯧꯖꯤꯜꯂꯛꯏꯅꯦ ꯏꯆꯦꯅꯁꯨ
ꯀꯔꯤ
ꯑꯗꯨꯅꯦ ꯇꯝꯕ ꯉꯝꯗꯦ ꯍꯧꯖꯤꯛꯀꯥꯟꯁꯦꯀꯣ
ꯎꯝ
ꯂꯥꯞꯅ ꯂꯥꯞꯅ ꯂꯩꯔꯁꯨ ꯐꯣꯟꯕꯨ ꯄꯥꯏꯔꯕ
ꯎꯝ ꯎꯝ
ꯗꯨꯝ
ꯐꯣꯟꯗꯗꯤ ꯑꯗꯨꯝ ꯋꯥꯔꯤ ꯇꯣꯏꯅ ꯁꯥꯟꯅꯕ꯭ꯔꯣ
ꯍꯥ
ꯐꯣꯟꯗꯗꯤ ꯑꯗꯨꯝ ꯋꯥꯔꯤ ꯇꯣꯏꯅ ꯁꯥꯟꯅꯕ꯭ꯔꯥ
ꯍꯥ ꯇꯣꯏꯅꯗꯤ ꯁꯥꯟꯅꯗꯦ ꯃꯔꯛ ꯃꯔꯛ
ꯀꯩꯒꯤ ꯇꯣꯏꯅ ꯁꯥꯟꯅꯕ ꯌꯥꯗ꯭ꯔꯣ
ꯃꯥ ꯀꯔꯤ ꯍꯥꯏꯁꯤꯔ ꯊꯕꯛꯇꯣ ꯐꯔꯛ ꯌꯥꯝ ꯇꯥꯏꯌꯦꯕ ꯃꯥꯏ ꯗ꯭ꯌꯨꯇꯤ ꯇꯧꯕꯗꯣ ꯊꯦꯡꯉꯦꯕ ꯍꯜꯂꯛꯄꯗꯣ
ꯑꯣ
ꯄꯨꯡ ꯑꯂꯚꯦꯟ ꯑꯂꯚꯦꯟ ꯊꯥꯔꯇꯤ ꯑꯗꯨꯃꯥꯏꯅ ꯍꯜꯂꯛꯑꯦꯕꯀꯣ
ꯑꯣ ꯑꯈꯣꯏꯅ ꯇꯨꯝꯕ ꯅꯨꯡꯉꯥꯏꯕ ꯃꯠ ꯇꯝꯗ ꯃꯣꯏꯅ
ꯎꯝ ꯑꯗꯨꯒꯤ ꯌꯥꯝ ꯐꯔꯛ ꯇꯥꯕ ꯑꯗꯨꯒ ꯑꯌꯨꯛꯇꯅ ꯑꯩꯅ ꯇꯧꯔꯁꯨ ꯃꯥꯗꯤ ꯇꯨꯝꯔꯒ ꯂꯩꯔꯝꯃꯦ
ꯎꯝ ꯑꯗꯨꯅꯦ ꯑꯗꯨ ꯉꯥꯛꯇꯅꯦ ꯀꯩꯅꯣ ꯃꯄꯥꯟꯂꯣꯝꯗ ꯆꯠꯂꯗꯤꯀꯣ
ꯎꯝ
ꯑꯩꯁꯨ ꯃꯄꯥꯟ ꯂꯣꯝꯗ ꯂꯩꯔꯝꯃꯦꯕꯀꯣ ꯗꯤꯁꯦꯝ ꯕꯔꯗ ꯂꯥꯛꯄꯅꯦ ꯑꯃꯨꯛ
ꯀꯔꯤ ꯇꯧꯔꯝꯕ꯭ꯔꯥ
ꯊꯕꯛ ꯇꯧꯕ
ꯍꯥ
ꯊꯕꯛ ꯇꯧꯕ ꯑꯩꯁꯨ ꯊꯕꯛ ꯇꯧꯔꯒ ꯂꯩꯔꯝꯃꯦ
ꯎꯝ
ꯗꯤꯁꯦꯝꯕꯔꯗ ꯃꯨꯛ ꯂꯥꯛꯑꯒ ꯑꯃꯨꯛ ꯆꯠꯇꯕ ꯇꯃꯨꯛ ꯑꯥꯒꯁꯇ ꯆꯠꯂꯔꯁꯤ ꯆꯠꯂꯁꯤꯔꯥꯅ ꯈꯜꯂꯒ ꯂꯩ
ꯑꯩꯁꯨ ꯅꯦꯛꯁ ꯏꯌꯥꯔ ꯆꯠꯂꯁꯤꯔꯅ ꯇꯧꯔꯤ ꯉꯁꯤꯗꯤ ꯉꯝꯃꯔꯣꯏ
ꯑꯁ ꯃꯄꯥꯜ ꯂꯣꯝꯗ ꯄꯩꯁꯥ ꯇꯥꯝꯕꯅ ꯅꯨꯡꯉꯥꯏꯕ ꯄꯩꯁꯥ ꯆꯠꯄꯁꯨ ꯍꯦꯟꯕ ꯀꯣ ꯁꯤꯗꯗꯤ ꯊꯕꯛ ꯂꯩꯇꯦ ꯊꯕꯛ ꯁꯨꯅꯤꯡꯉꯥꯏ ꯨ ꯁꯨ ꯂꯩꯇꯦ ꯄꯩꯁꯥꯁꯨ ꯄꯤꯛ ꯄꯤꯛꯅ ꯆꯥꯕ
ꯁꯦꯜꯂꯔꯤꯁꯨ ꯆꯥꯎꯗꯦꯕꯀꯣ ꯁꯤꯗꯗꯤ
ꯑꯗꯨꯅ ꯅꯨꯡꯉꯥꯏ
ꯑꯦꯛꯁꯄꯦꯟꯗꯤꯆꯔꯅ ꯋꯥꯡꯕꯒ ꯆꯪꯅꯤꯡꯉꯥꯏ ꯆꯪꯅꯤꯡꯉꯥꯏ ꯉꯥꯛꯇ ꯄꯩꯁꯥ ꯂꯥꯛꯅꯉꯥꯏ ꯇꯥꯟꯅꯉꯥꯏꯗꯤ ꯂꯩꯇꯕ
ꯑꯁꯣꯝꯗ ꯂꯩꯕ ꯅꯨꯡꯉꯥꯏꯕ꯭ꯔꯣ ꯃꯣꯏ ꯄꯟꯖꯥꯔꯣꯝꯗ ꯑꯈꯣꯏ ꯂꯩꯕ ꯅꯨꯡꯉꯥꯏꯕ꯭ꯔꯣ
ꯅꯨꯡꯉꯥꯏꯌꯦ ꯃꯣꯏꯗꯤ ꯂꯩꯐꯝꯒꯨꯝꯕꯁꯨ ꯂꯣꯏ ꯄꯤꯕꯅꯤꯅ ꯑꯗꯨꯝ ꯊꯕꯛ ꯇꯧꯕꯁꯨ ꯑꯁ ꯈꯪꯗꯦꯗ ꯊꯕꯛ ꯇꯧꯋꯦ ꯊꯕꯛ ꯑꯌꯨꯛꯇ ꯄꯨꯡ ꯇꯔꯥꯃꯥꯊꯣꯏ ꯑꯗꯨꯃꯥꯏ ꯆꯠꯂꯒ ꯅꯨꯡꯗꯥꯡꯗ ꯄꯨꯡ ꯇꯔꯥ ꯍꯜꯂꯛꯑꯅꯤ ꯆꯥꯛ ꯊꯣꯡꯔꯅꯤ ꯐꯣꯟ ꯈꯔ ꯄꯥꯏꯔꯅꯤ ꯇꯨꯝꯔꯅꯤ ꯍꯧꯒꯠꯂꯦꯅꯤ ꯑꯗꯨ ꯅꯨꯡꯇꯤꯒꯤ ꯑꯗꯨꯅꯤ
ꯑꯣ ꯑꯗꯨ ꯉꯥꯛꯇꯅꯦꯗ
ꯑꯗꯨ ꯎꯝ ꯋꯤꯛꯂꯤ ꯑꯣꯐ ꯇꯨꯁꯗꯦꯗ ꯉꯥꯛ ꯇ ꯄꯤꯌꯦꯕꯀꯣ ꯑꯗꯨ ꯑ ꯄꯨꯟ ꯏꯃꯥꯟꯅꯕꯤ ꯏꯃꯥꯟꯅꯕꯒꯣꯏ ꯄꯨꯜꯂꯁꯨ ꯑꯗꯨꯀꯥꯟꯗ ꯉꯥꯛꯇ ꯄꯨꯟꯕ ꯑꯗꯩꯗꯤ ꯅꯪꯗꯕ
ꯎꯝ ꯑꯗꯨ ꯉꯥꯛꯇꯅꯦꯗ ꯃꯄꯥꯟꯗ ꯂꯩꯔꯗꯤꯀꯣ ꯊꯦꯡꯅ ꯂꯥꯛ ꯊꯦꯡꯅ ꯇꯨꯝꯕ ꯑꯃꯨꯛ ꯊꯦꯡꯅ ꯍꯧꯒꯠꯄ ꯑꯃꯨꯛ ꯆꯥꯔ ꯑꯃꯨꯛ ꯊꯕꯛ ꯆꯠꯄ ꯑꯁꯤ ꯉꯥꯛꯇꯅꯤꯗ
ꯍꯧꯖꯤꯛ ꯐꯥꯎ ꯑꯩꯗꯨꯀꯣ ꯊꯦꯡ ꯊꯦꯡ ꯇꯨꯝꯕꯒꯤ ꯍꯥꯟꯅ ꯑꯗꯨꯝ ꯑꯗꯨ ꯍꯦꯕꯤꯠꯇꯣ ꯍꯩꯅꯔ ꯂꯩꯔꯦ꯫
ꯑꯁ ꯑꯩ ꯍꯥꯟꯅ ꯁꯣꯝ ꯂꯩꯕ ꯃꯇꯝꯗ ꯇꯨꯝꯕ ꯌꯥꯗꯅ ꯄꯨꯡ ꯃꯔꯤ ꯄꯨꯡ ꯑꯍꯨꯝ ꯑꯗꯨꯋꯥꯏꯗ ꯄꯨꯡ ꯃꯉꯥ ꯑꯣꯏꯔꯁꯨ ꯇꯨꯝꯕ ꯌꯥꯗꯕꯗ ꯁꯤꯗ ꯍꯦꯛ ꯑꯁꯤꯗ ꯁꯅꯥ ꯂꯩꯕ ꯑꯩꯈꯣꯏ ꯇꯝꯄꯥꯛꯇ ꯍꯦꯛ ꯌꯧꯕ ꯀꯥꯟꯗ ꯑꯩꯈ ꯌꯨꯝꯗꯨ ꯍꯦꯛ ꯌꯧꯕ ꯀꯥꯟꯗ ꯅꯨꯃꯤꯠꯇꯣ ꯑꯁ ꯑꯗꯨ ꯅꯨꯃꯤꯠꯇ ꯇꯨꯝꯕꯁꯤꯗꯤ ꯑꯁ ꯄꯨꯡ ꯇꯔꯦꯠ ꯍꯦꯛ ꯇꯔꯥ ꯇꯨꯝꯈꯤꯕꯗꯣ ꯄꯨꯡ ꯑꯌꯨꯛ ꯄꯨꯡ ꯇꯔꯦꯠ ꯑꯗꯨꯒꯨꯝꯕ ꯃꯇꯝꯗꯗ ꯃꯤꯀꯞ ꯊꯣꯛꯄꯅꯤꯅ ꯑꯁ ꯅꯨꯡꯉꯥꯏ ꯕꯁꯤꯗꯤ ꯏꯁ
ꯑꯥꯗꯁ ꯑꯁꯤꯗ ꯁꯥꯕꯗꯤ ꯀꯔꯤꯁꯨ ꯅꯠꯇꯦꯕ꯫
ꯎꯝ ꯃꯥꯅꯦ ꯑꯁ ꯌꯥꯝ ꯁꯥꯕꯅꯦ ꯇꯨꯝꯕ ꯅꯨꯡꯉꯥꯏꯕꯁꯤꯗꯤ ꯍ ꯍꯔꯥꯎꯕꯅꯤꯍꯦ ꯁꯤ ꯂꯥꯛ ꯀꯥꯟꯗ ꯌꯨꯝꯗ ꯂꯥꯛꯄ ꯀꯥꯟꯗ
ꯑꯍꯥꯟꯕ ꯌꯨꯝ ꯊꯣꯛꯂꯀꯥꯟ ꯇꯨꯝꯕꯁꯤꯗꯤ ꯅꯨꯡ ꯑ ꯑꯌꯨꯛꯇ ꯑ ꯅꯨꯡ ꯑ ꯏꯚꯅꯤꯡ ꯄꯨꯡ ꯇꯔꯨꯛ ꯃꯈꯥꯏ ꯑꯗꯨꯃꯥꯏ ꯇꯨꯝꯔꯒ ꯍꯌꯦꯡ ꯑꯌꯨꯛ ꯄꯨꯡ ꯑꯂꯕꯦꯟꯗꯒ ꯁꯨꯊꯣꯛ ꯊꯣꯛꯇꯕꯤ
ꯎ
ꯇꯨꯝꯕꯅꯦ ꯀꯅꯥꯁꯨ ꯍꯧꯗꯣꯛꯄꯤꯗꯦ ꯋꯥꯈ꯭ꯔꯦꯅ ꯈꯪꯕꯒꯤ꯫
ꯃꯥꯅꯦ ꯑꯥꯗꯗꯤ ꯁꯥꯕꯅꯤꯅ ꯇꯨꯝꯕꯁꯨ ꯌꯥꯗ꯭ꯔꯦꯟ